ꯅꯪ ꯉꯁꯥꯏ ꯅꯪ ꯉꯁꯥꯏ ꯍꯥꯏꯒꯦꯗꯧꯗꯨ ꯑꯩꯅ ꯇꯛ ꯈꯦꯅ ꯅꯝꯕꯗꯨꯗ ꯀ꯭ꯔꯤꯔꯣ ꯅꯪꯅ ꯍꯥꯏꯒꯦ ꯇꯧꯕꯗꯨ ꯍꯥꯏꯌꯣꯅꯦ
ꯑꯩꯎꯝ ꯅꯤꯡꯁꯤꯡꯈꯤꯀꯣ ꯀꯔꯤꯔꯀꯣ
ꯑꯩ ꯍꯧꯖꯤꯛ ꯍꯥꯏꯔꯒ ꯅꯪ ꯍꯧꯖꯤꯛ ꯍꯥꯏꯕꯅꯦ ꯍꯣꯏ
ꯑꯑꯣꯠ ꯁꯥ ꯀꯤꯅꯣꯅꯦ ꯑꯩ ꯍꯧꯖꯤꯛ ꯑꯩꯗꯤ ꯊꯕꯛ ꯆꯠꯇꯦ ꯍꯥꯏꯕ ꯑꯩꯕ ꯑꯩꯅ ꯅꯪꯅ ꯀꯣꯏꯕ ꯂꯥꯛꯑꯣ ꯍꯥꯏꯕꯒꯤ ꯊꯕꯛ ꯆꯠꯇꯕꯅꯤꯅ ꯑꯥ ꯁꯦꯂꯦꯔꯤ ꯐꯪꯗꯦꯗꯅ
ꯍꯣꯏ
ꯑꯗꯨꯒꯤ ꯑꯗꯨ ꯑꯣ ꯂꯤꯒꯦ ꯇꯧꯕ ꯃꯥꯜꯂꯦ
ꯑꯁꯥꯆꯥꯆꯥ
ꯑꯅꯤꯡꯁꯤ ꯑꯩ ꯊꯕꯛ ꯆꯠꯇꯕꯗꯨ ꯑꯩ ꯂꯥꯁ ꯃꯟꯗꯣ
ꯍꯣꯏ
ꯌꯨꯝ ꯆꯠꯂꯦꯕ ꯑꯦꯃꯥꯔꯖꯦꯟꯁꯤꯒꯤ ꯌꯨꯝ ꯆꯠꯂꯦ ꯑꯗꯨ ꯑꯣꯜꯃꯣꯁ ꯋꯥꯟ ꯃꯟ ꯂꯩꯌꯦꯕꯀꯣ ꯑꯗꯨꯒꯤꯁꯨ ꯑꯩ ꯑꯩꯒꯤ ꯁꯤꯂꯔꯤ ꯐꯪꯗꯦ ꯑꯗꯨ ꯎꯝ ꯗꯤꯁ ꯃꯟꯅ ꯗꯦ ꯂꯥꯁ ꯂꯥꯁ ꯃꯥꯟꯅꯦ ꯃꯦꯒꯤ ꯋꯥꯔꯤꯅꯦ ꯑꯩꯅ ꯃꯅꯤꯄꯨꯔ ꯊꯣꯛꯄꯁꯤꯅ ꯖꯨꯟ ꯖꯨꯟꯗꯅ ꯑꯃꯨꯛꯀ ꯑꯩꯒꯤ ꯏꯅꯥꯎ ꯅꯨꯨꯄꯥꯗꯣ
ꯍꯣꯏ
ꯑꯥ ꯄꯟꯖꯥꯞꯇꯒꯤ ꯃꯅꯤꯄꯨꯔ ꯊꯣꯛꯀꯦꯅ ꯁꯨꯇꯤ ꯊꯣꯛꯄꯅꯦꯕ
ꯑꯥꯎ ꯑꯣ
ꯁꯨꯇꯤ ꯊꯣꯛꯄꯗꯨꯗ ꯇꯦꯛꯁꯤꯁꯦ ꯑꯦꯛꯁꯤꯗꯦꯟ ꯇꯥꯔꯕ ꯃꯣꯏꯒꯤ ꯇꯦꯛꯁꯤꯗꯣ ꯑꯗꯨ ꯑꯦꯛꯁꯤꯗꯦꯟ ꯇꯥꯔꯦ ꯃꯣꯏ ꯗ꯭ꯔꯥꯏꯚꯔꯗꯤ ꯂꯩꯈꯤꯗ꯭ꯔꯦ ꯈꯨꯗꯛꯇ ꯑꯗꯣ ꯃꯥꯒꯤ ꯐ꯭ꯔꯦꯟꯁꯤꯡꯁꯨ ꯑꯥꯏ ꯁꯤ ꯌꯨꯗ ꯊꯝꯃꯦ ꯑꯗꯨ ꯏꯅꯧꯅꯣꯞ ꯄꯥꯁꯨ ꯁꯣꯛꯑꯦꯕꯀꯣ ꯈꯔ ꯁꯣꯛꯑꯦ ꯑꯗꯨꯒꯤ ꯑꯩ ꯑꯩꯒꯤ ꯊꯕꯛ ꯇꯧꯗ꯭ꯔꯦ ꯑꯗꯨꯝ ꯆꯦꯜꯂꯦ ꯑꯩꯁꯨ ꯆꯥꯟꯗꯤꯒꯥꯔꯗ ꯃꯣꯏ ꯆꯥꯟꯗꯤꯒꯥꯔꯗ ꯄꯨꯕꯤꯔꯝꯃꯦ ꯑꯦꯛꯁꯤꯗꯦꯟ ꯃꯣꯏ ꯑꯦꯛꯁꯤꯗꯦꯟ ꯇꯥꯕꯗꯒꯤ ꯈꯔ ꯅꯛꯄꯗ ꯄꯨꯕꯅꯦꯕ
ꯎꯝ
ꯁꯤ ꯑꯩ ꯂꯩꯐꯝꯗ ꯄꯨꯈꯠꯄꯗꯤ ꯑꯥ ꯖꯔꯅꯤ ꯐꯥꯏꯐ ꯀꯨꯝ ꯄꯨꯡ ꯃꯉꯥꯒꯨꯝꯕ ꯆꯠꯀꯅꯤ ꯁꯦꯐꯇꯤ ꯑꯣꯏꯗ꯭ꯔꯕ ꯃꯣꯏꯗꯣ ꯑꯗꯨꯒꯤ ꯑꯩꯁꯨ ꯆꯦꯜꯂꯦ ꯑꯩꯈꯣꯏ ꯄꯦꯔꯦꯟꯁ ꯃꯌꯥꯝꯁꯨ ꯆꯪꯉꯦ ꯑꯗꯨꯒꯤ ꯑꯗꯨꯗꯁꯨ ꯑꯩ ꯑꯩ ꯗꯦꯠ ꯊꯥꯔꯇꯤꯗꯅꯦꯕ ꯑꯃꯨꯛꯀ ꯍꯜꯂꯛ ꯏꯁꯦ ꯁꯤꯗ ꯑꯗꯨꯒꯤꯅꯦꯕ ꯑꯩꯅ ꯍꯧꯖꯤꯛ ꯐ꯭ꯔꯤꯗ ꯂꯩꯔꯤꯁꯦ ꯑꯩꯗꯣ ꯁꯨꯇꯤ ꯂꯧꯃꯥꯟꯕꯒꯤ ꯆꯠꯄꯁꯨ ꯇꯥꯟꯈ꯭ꯔꯦꯕ ꯑꯩꯒꯤ ꯑꯩꯅ ꯊꯕꯛ ꯇꯧꯐꯝꯗꯣ
ꯑꯝ
ꯑꯗꯨꯒꯤ ꯑꯗꯨꯝ ꯍꯟꯗꯛ ꯏꯟꯇꯔꯚꯤꯌꯨ ꯑꯅꯧꯕ ꯆꯠꯀꯦ ꯉꯥꯛꯇꯪ ꯄꯣꯊꯥꯈꯤꯒꯦꯅ ꯑꯗꯨꯝ ꯂꯩꯔꯝꯕꯅꯤꯗ ꯑꯗꯨ ꯂꯤꯒꯦ ꯇꯧꯔꯝꯃꯤꯅꯦ ꯉꯁꯥꯏ ꯑꯩ ꯍꯥꯏꯔꯝꯃꯤꯗꯣ
ꯀꯩꯅꯣ ꯑꯥ ꯌꯥꯔꯕ ꯑꯗꯨ ꯅꯅꯥꯎꯄꯥꯗꯣ ꯍꯧꯖꯤꯛꯇꯤ ꯈꯔ ꯐꯥꯔꯕꯣ
ꯏꯅꯧ ꯅꯨꯄꯥꯗꯣ ꯑꯣꯄꯔꯦꯁꯟ ꯀꯩꯀꯥ ꯇꯧꯔꯨꯔꯦ ꯃꯥꯗꯣ ꯃꯈꯣꯡ ꯇꯦꯛꯄꯅꯦꯕ ꯃꯥꯒꯤ ꯀꯩꯅꯣꯗꯨꯗꯣ ꯑꯩꯈꯣꯏꯒꯤ ꯕꯣꯟꯁ ꯑꯆꯧꯕ ꯂꯩꯌꯦꯅ ꯊꯥꯏꯗꯣ
ꯍꯣꯏ ꯍꯣꯏ ꯍꯣꯏ
ꯑꯗꯨꯒꯤ ꯃꯥꯗꯣ ꯑꯣꯄꯔꯦꯁꯟ ꯇꯧꯔꯦ ꯑꯗꯣ ꯍꯧꯖꯤꯛ ꯋꯥ ꯀꯔ ꯄꯥꯏꯔꯒꯗꯤ ꯆꯠꯄ ꯉꯝꯃꯦꯀꯣ
ꯍꯣꯏ ꯍꯣꯏ
ꯑꯗꯨꯒꯤ ꯃꯅꯤꯄꯨꯔꯗ ꯄꯨꯊꯣꯛꯈ꯭ꯔꯦꯕ ꯃꯣꯏ ꯁꯝꯃꯔ ꯕꯦꯀꯦꯁꯟ ꯊꯣꯛꯄꯅꯦꯕ
ꯑꯣ
ꯑꯗꯨꯒꯤ ꯌꯨꯝ ꯌꯨꯝ ꯄꯨꯊꯣꯛꯄꯗꯣ ꯉꯁꯤ ꯗꯦꯠ ꯐꯥꯏꯚꯔꯥ
ꯍꯣꯢ ꯐꯥꯢꯚ
ꯗꯦꯠ ꯗꯦꯠ ꯇꯨꯗꯒꯤ ꯊꯣꯛꯈꯤꯕꯅꯦ ꯃꯥ ꯌꯨꯝꯗ ꯑꯩꯈꯣꯏ ꯄꯦꯔꯦꯟꯁ ꯈꯣꯏ ꯃꯤ ꯃꯣꯏ ꯃꯤ ꯃꯉꯥ ꯊꯣꯛꯈꯤꯕꯅꯦꯕ
ꯎꯝ
ꯑꯩꯕꯨꯁꯨ ꯊꯣꯛꯈ꯭ꯔꯁꯤꯔ ꯍꯥꯏ ꯑꯩꯅ ꯃꯇꯝ ꯈꯔ ꯂꯩꯒꯦꯅꯗꯤ ꯑꯩꯗꯤ ꯂꯩꯍꯧ ꯈ꯭ꯔꯦ ꯑꯩꯈꯣꯏ ꯄꯨꯂꯞ ꯀꯨꯏꯅ ꯍꯣꯁꯄꯤꯇꯥꯜꯗ ꯗꯤꯆꯥꯔꯖ ꯇꯧꯔꯒ ꯑꯩꯈꯣꯏ ꯑꯗꯨꯗ ꯔꯦꯟ ꯐꯤꯐꯇꯤꯟ ꯗꯦꯁꯀꯨꯝꯕ ꯂꯩꯌꯦꯕ ꯃꯥ ꯒꯥꯔꯤ ꯇꯣꯡꯕ ꯅꯨꯡꯉꯥꯏꯈꯤꯔꯣꯏ ꯈꯪꯕꯒꯤ ꯑꯗꯨꯒ ꯂꯥꯛꯑꯦ ꯑꯩ ꯂꯩꯐꯝꯗ ꯅꯣꯡꯅꯤ ꯅꯣꯡꯅꯤ ꯂꯩ ꯂꯩꯔꯝꯃꯦ ꯑꯗꯨꯒ ꯗꯦꯠ ꯇꯨꯗ ꯊꯣꯛꯈ꯭ꯔꯦ ꯃꯅꯤꯄꯨꯔꯗ
ꯑꯗꯨ ꯆꯠꯄ ꯈꯣꯠꯄꯗꯤ ꯑꯗꯨꯝ ꯐꯖꯅ ꯌꯥꯒꯗ꯭ꯔꯣ ꯀꯔꯝꯍꯥꯏꯅ ꯇꯧꯒꯦꯔꯣ
ꯈꯪꯗꯦ ꯑꯥ ꯗꯣꯛꯇꯔꯅꯗꯤꯅꯦ ꯑꯥ ꯊ꯭ꯔꯤ ꯃꯥꯟꯁ ꯒꯨꯝꯕꯗ ꯄꯨꯔꯥ ꯅꯣꯔꯃꯦꯜ ꯂꯥꯛꯀꯅꯤꯗꯤ ꯍꯥꯏꯌꯦꯕꯀꯣ
ꯑꯥ
ꯑꯗꯣ ꯍꯥꯏꯕ ꯉꯝꯗꯦ
ꯑꯉꯥꯡ ꯑꯉꯥꯡ ꯆꯍꯤ ꯀꯌꯥꯔꯣ
ꯆꯍꯤ ꯇ꯭ꯋꯦꯟꯇꯤ ꯇꯨ ꯇ꯭ꯋꯦꯟꯇꯤ ꯊ꯭ꯔꯤ ꯒꯨꯝꯕ ꯑꯣꯏꯗꯣꯏꯅꯦ
ꯔꯤꯀꯣꯕꯔꯤ ꯊꯨꯔꯛꯅꯤ ꯑꯗꯨꯗꯤ
ꯃꯥꯗꯣ ꯑ ꯃꯁꯥꯅꯁꯨ ꯍꯣꯠꯅꯗꯤ ꯍꯣꯠꯅꯖꯩꯑꯦꯕꯀꯣ ꯑꯩ ꯑꯩ ꯐꯠꯇꯕ ꯌꯥꯗꯦ ꯍꯥꯏꯕꯒꯤ ꯃꯥꯡꯉꯣꯟꯗ ꯃꯁꯥꯒꯤ ꯆꯦꯂꯦꯟꯖ ꯂꯩꯕ
ꯎꯝ
ꯑꯁ ꯑꯣꯄꯔꯦꯁꯟ ꯉꯁꯤ ꯇꯧꯔꯒ ꯅꯦꯛꯁ ꯗꯦꯗ ꯆꯦꯛ ꯊꯟꯈ꯭ꯔꯦ
ꯎꯝ
ꯇ꯭ꯔꯥꯏ ꯇꯧꯍꯟꯈ꯭ꯔꯦꯕ ꯇꯨꯝꯃꯒ ꯂꯩꯍꯟꯗꯦꯕ
ꯑꯣ ꯍꯣꯏ ꯅꯠꯇ꯭ꯔꯗꯤ ꯑꯍꯣꯏ ꯌꯥꯔꯣꯏꯅꯦ ꯃꯥꯒꯤ ꯀꯩꯅꯣ ꯇꯧꯕꯗꯨꯀꯣ
ꯎꯝ ꯐꯤꯁꯣꯊꯦꯔꯥꯄꯤꯒ ꯇꯧꯔꯒ ꯀꯥꯞꯄꯤꯅꯤ ꯅꯥꯕꯒꯤ ꯃꯥꯗꯣ
ꯁꯥꯑꯗꯨ ꯀꯩꯅꯣꯗꯤ ꯑ ꯅꯆꯤꯟꯅꯅꯥꯎꯗꯤ ꯀꯌꯥ ꯂꯩꯕ꯭ꯔꯣ
ꯑꯩꯈꯣꯏ ꯌꯥꯝꯃꯦ ꯅꯣꯏꯗꯤ ꯎꯝ
ꯑꯠꯆꯥ ꯑꯩꯗꯤ ꯌꯥꯝꯗ꯭ꯔꯦ ꯏꯊꯟꯗꯅꯦ
ꯑꯦ ꯁꯤꯡꯒꯜꯅꯤꯅꯦ ꯇꯧꯔꯤꯁꯤꯕ
ꯍꯣꯏ
ꯑꯩꯈꯣꯏꯗꯤ ꯌꯥꯝꯃꯦ ꯅꯥꯏꯅꯦ ꯑꯩꯈꯣꯏꯗꯤ
ꯑꯁ ꯐꯔꯦꯅꯦ
ꯎꯝ
ꯌꯥꯝ ꯅꯨꯡꯉꯥꯏꯅꯦ ꯎꯝ ꯑꯗꯨ ꯅꯨꯡꯉꯥꯏꯌꯦ ꯑꯗꯨꯃꯥꯏꯅ ꯂꯩꯕꯗꯣ
ꯑꯥꯎ
ꯑꯩꯈꯣꯏꯗꯤ ꯌꯨꯝ ꯆꯠꯂꯗꯤ ꯀꯅꯥꯕꯨꯁꯨ ꯋꯥꯔꯤ ꯁꯥꯅꯤꯡꯉꯥꯏ ꯂꯩꯇꯦ ꯏꯃꯥ ꯏꯄꯥꯅꯤ ꯉꯥꯛꯇ ꯋꯥꯔꯤ ꯁꯥꯅꯤ
ꯑꯠꯁꯥ
ꯃꯔꯛꯇ ꯀꯣꯏꯊꯣꯛꯅꯤ ꯑꯗꯨ ꯉꯥꯛꯛꯇꯅꯦ ꯑꯩ ꯁꯤꯡꯒꯜꯒꯤ ꯅꯨꯡꯉꯥꯏꯕ ꯍꯥꯏꯕꯕꯨ ꯁꯣꯄꯤꯡ ꯆꯠꯄꯗ ꯌꯥꯝ ꯅꯨꯡꯉꯥꯏꯌꯦ
ꯁꯤꯡꯒꯜꯒꯤ ꯅꯨꯡꯉꯥꯏꯕꯁꯦ ꯁꯣꯞꯄꯤꯡ ꯈꯛꯇꯅꯦ ꯁꯣꯞꯄꯤꯡꯒ ꯆꯥꯕ ꯌꯥꯝ ꯌꯥꯝ ꯆꯥꯏ ꯑꯩ ꯑꯗꯨꯕꯨ ꯑꯅꯥ ꯑꯋꯥ ꯇꯥꯕ ꯀꯥꯟꯗꯤ ꯋꯥꯕꯗꯤꯀꯣ
ꯍꯣꯏ ꯑꯗꯨꯒꯤ ꯌꯥꯝ ꯅꯨꯡꯉꯥꯏꯅꯤ
ꯎꯝ ꯑꯩꯈꯣꯏꯅ ꯆꯥꯕ ꯈꯣꯠꯄꯗꯤ ꯋꯥꯕ ꯑꯗꯨ ꯅꯥꯕ ꯈꯣꯠꯄꯒꯤꯗꯤ ꯁꯦꯕꯥꯗꯤ ꯌꯥꯝꯕ ꯑꯩꯈꯣꯏꯅ
ꯎꯝ ꯑꯩꯈꯣꯏꯗꯤ ꯀ꯭ꯔꯦꯅꯤ ꯑ ꯑꯗꯨꯒꯤꯅꯦꯅꯦ ꯑꯩ ꯀꯩꯅꯣ ꯃꯄꯥꯟ ꯑꯥꯃꯄꯥꯟꯂꯣꯝꯗꯁꯨ ꯀꯨꯏꯅ ꯂꯩꯕ ꯌꯥꯗꯕꯀꯣ ꯅꯛꯅ ꯂꯩꯇ꯭ꯔꯗꯤ ꯈꯨꯗꯛ ꯈꯨꯗꯛꯀꯤ
ꯃꯥꯅꯦ ꯅꯣꯏ ꯃꯥ ꯂꯩꯕꯅꯤꯅ ꯅꯣꯏ ꯃꯥ
ꯎꯪ ꯍꯩꯍꯥ
ꯅꯪꯗꯤ ꯄ꯭ꯔꯥꯏꯚꯦꯠ ꯇꯤꯆꯤꯡ ꯑꯣꯏꯔꯥ ꯅꯠꯇ꯭ꯔꯒ
ꯍꯣꯏ ꯍꯣꯏ ꯍꯣꯏ ꯅꯠꯇꯦ ꯄꯥꯏꯚ꯭ꯔꯦꯠꯅꯦ ꯄꯥꯏꯚ꯭ꯔꯦꯠꯅꯦ
ꯑꯠꯆꯥ ꯑꯩ ꯑꯩꯒꯤ ꯑꯩꯒꯤ ꯏꯃꯥꯟꯅꯕꯤꯒꯤ ꯍꯥꯁ ꯐꯪꯁꯨ ꯑꯥ ꯒꯨꯍꯥꯇꯤꯗ ꯑꯣꯖꯥ ꯀꯨꯏꯅ ꯇꯧꯔꯝꯃꯦ ꯀꯔꯝꯕ ꯁ꯭ꯀꯨꯜꯗꯔꯥꯗꯤ ꯈꯪꯗꯦꯀꯣ
ꯍꯣꯏ
ꯃꯥꯁꯨ ꯍꯧꯖꯤꯛ ꯗꯦꯜꯂꯤꯗ ꯊꯕꯛ ꯀꯥꯟꯅ ꯊꯤꯔꯤꯕꯅꯤ
ꯑꯩꯒꯤꯗꯤ ꯍꯟꯗꯛꯅ ꯅꯧꯅ ꯂꯤꯡꯈꯠꯕꯅꯤꯗ ꯑꯩ ꯀꯩꯅꯣꯗꯤ ꯆꯨꯝꯅ ꯑꯥ ꯗꯤꯒ꯭ꯔꯤ ꯑꯃ ꯑꯃꯨꯛꯀ ꯇꯧꯕꯅꯦꯕ
ꯑꯣ
ꯗꯤꯒ꯭ꯔꯤ ꯑꯃ ꯁꯤꯂꯣꯡꯗ ꯇꯧꯔꯒ ꯑꯁ ꯑꯁ ꯏꯃꯥ ꯄꯥꯕꯨꯁꯨ ꯏꯃꯥꯈꯣꯏꯕꯨ ꯄꯩꯁꯥ ꯅꯤꯅꯤꯡꯗꯕꯒꯤ ꯌꯥ ꯑꯩꯁꯨ ꯊꯕꯛ ꯍꯧꯔꯒꯦꯗ ꯑꯩꯅ ꯑꯗꯨꯝ ꯎꯝ
ꯗꯤꯄꯦꯟ ꯌꯥꯝ ꯇꯧꯕꯗꯨ ꯐꯠꯇꯦꯗ
ꯍꯣꯏ ꯇꯧꯕꯕꯨꯗꯤ ꯌꯥꯗꯤ ꯌꯥꯏ ꯑꯃꯔꯣꯝꯗ ꯑꯩꯗꯤ ꯏꯃꯥꯅꯗꯤ ꯇꯝꯊꯥꯈꯤꯌꯣ ꯑꯩꯅ ꯍꯥꯏꯗꯤ ꯍꯥꯢꯕꯅꯦ ꯑꯗꯨꯕꯨ ꯏꯀꯥꯏꯔꯦ ꯍꯧꯖꯤꯛꯇꯤ ꯑꯣꯖꯥꯅꯦ ꯍꯣꯏ ꯑꯩꯈꯣꯏ ꯏꯃꯥꯁꯨ
ꯑꯠꯆꯥ ꯑꯗꯨꯗꯤ ꯅꯣꯏ ꯑꯅꯤ ꯈꯛꯇꯗꯤ ꯌꯥꯝ ꯀꯣꯝꯅ ꯂꯩꯔꯝꯅꯤꯗ
ꯍꯣꯏ
ꯒꯣꯚꯔꯃꯦꯟꯒꯤ ꯅꯠꯇ꯭ꯔꯣ
ꯑꯥ ꯢꯃꯥꯁꯨ ꯄ꯭ꯔꯕꯦꯠꯅꯦ ꯒꯣꯔꯃꯦꯟ ꯅꯠꯇꯦ
ꯑꯣ ꯑꯗꯣ ꯅꯣꯏ ꯑꯅꯤ ꯈꯥꯛꯇꯒꯤꯗꯤ ꯑꯣꯀꯦ ꯇꯥꯔꯦ ꯀꯩꯅꯣ
ꯑꯣꯀꯦ ꯇꯥꯔꯦ ꯑꯗꯨꯕꯨ ꯆꯍꯤ ꯍꯧꯖꯤꯛꯇꯤ ꯅꯤꯡꯉꯥꯏ ꯇꯧꯔꯒ ꯂꯩꯕ ꯃꯇꯝ ꯅꯠꯇꯕꯅꯤꯅ ꯏꯀꯥꯏꯔꯦꯅꯦ ꯄꯩꯁꯥ ꯅꯤꯕ ꯏꯃꯥꯕꯨꯁꯨ
ꯎ ꯑꯁ ꯅꯪ ꯈꯛꯇ ꯅꯠꯇꯦ ꯑꯩꯁꯨ ꯌꯨꯝꯗ ꯄꯩꯁꯥ ꯅꯤꯕ ꯏꯀꯥꯏꯕ ꯑꯗꯨꯒ ꯏꯟꯀꯝꯗ ꯂꯩꯁꯤꯜꯂꯛꯇ꯭ꯔꯕ ꯐꯔꯛ ꯇꯥꯔ ꯂꯩꯔꯤꯅꯦ ꯑꯩꯁꯨ
ꯍꯣꯢ
ꯍꯥꯏꯗꯤ ꯂꯩꯗꯅ
ꯍꯣꯏ ꯍꯣꯏ
ꯁ꯭ꯀꯨꯜ ꯀꯥꯕ ꯀꯥꯟꯗꯤ ꯏꯃꯥ ꯁꯤ ꯁꯤ ꯇꯧꯋꯦ ꯁꯤ ꯗꯔꯀꯥꯔ ꯇꯥꯏꯌꯦ ꯂꯤꯁꯤꯡ ꯑꯃ ꯊꯥꯕꯤꯌꯣ ꯑꯅꯤ ꯊꯥꯕꯌꯣ ꯍꯧꯖꯤꯛꯇꯤ ꯀꯗꯥꯢꯗꯒꯤ ꯃꯣꯏꯅ ꯑꯣꯏꯅ ꯑꯩꯈꯣꯏꯗ ꯅꯤꯕ ꯃꯇꯝ ꯑꯣꯏꯔꯛꯑꯕꯅꯤꯅ
ꯍꯣꯏ ꯑꯩꯒꯤ ꯁꯤꯂꯣꯡ ꯂꯩꯕ ꯃꯇꯝꯗꯣ ꯑꯦꯛꯁꯄꯦꯟꯁꯤꯞ ꯑꯣꯏꯌꯦ ꯍꯥꯏꯕꯗꯣ ꯑꯩꯕꯨ ꯊꯥ ꯑꯃꯗ ꯑꯩꯒꯤ ꯄꯣꯛꯀꯦꯠꯀꯤ ꯃꯅꯤ ꯀꯣ
ꯎꯝ
ꯑꯥ ꯀꯩꯅꯣ ꯔꯦꯟꯒꯤ ꯌꯥꯎꯔꯗꯤ ꯂꯣꯏꯅ ꯌꯥꯎꯔꯗꯤ ꯂꯤꯁꯤꯡ ꯇꯔꯥ ꯃꯉꯥꯒꯨꯝꯕ ꯊꯥꯔꯛꯄꯤꯕ
ꯑꯠꯆꯥ
ꯑꯗꯨ ꯑꯩꯒꯤ ꯑꯗꯨꯝ ꯈꯜꯂꯒ ꯑꯁ ꯑꯩꯁꯤ ꯑꯣꯏꯔꯣꯏꯗꯧꯕ ꯃꯥꯜꯂꯦꯗ ꯍꯧꯖꯤꯛ ꯇꯤ ꯁꯨꯃꯥꯏꯅ ꯅꯤꯔ ꯂꯩꯔꯗꯤꯅ ꯑꯩꯁꯨ ꯇꯣꯛꯈ꯭ꯔꯕꯅꯤ
ꯐꯩꯌꯦ ꯑꯣꯖꯥ ꯑꯣꯏꯕꯁꯦ ꯑꯥ ꯀꯩꯅꯣꯁꯨ ꯑꯣꯏꯕꯅꯦ ꯑꯩꯈꯣꯏꯒꯤ ꯄꯥꯔꯁꯅꯦꯜꯒꯤ ꯅꯣꯂꯦꯖ ꯁꯨ ꯍꯦꯟꯈꯠꯄꯅꯦ
ꯍꯣꯏ ꯍꯣꯏ ꯑꯗꯨ ꯑꯃꯨꯛ ꯍꯣꯏ ꯑꯃꯨꯛꯀ ꯑꯦꯛꯖꯥꯝ ꯊꯥꯕ ꯍꯧꯔꯒꯦ ꯑꯩ ꯑꯣꯖꯥ ꯑꯣꯏꯔꯨꯒꯦ ꯃꯣꯇꯤꯚꯦꯁꯟ ꯑꯃꯨꯛꯀ ꯅꯧꯅ ꯑꯃ ꯂꯥꯛꯑꯦ ꯑꯣꯖꯥ ꯑꯦꯛꯖꯥꯝ ꯊꯥꯅꯤꯡꯉꯥꯏꯒꯤ
ꯑꯦꯛꯖꯥꯝ ꯍꯥꯏꯗꯤ ꯅꯪꯒꯤꯔꯣ
ꯀꯝꯄꯤꯇꯤꯇꯤꯞꯀꯤ ꯑꯩ ꯍꯥꯟꯅ ꯊꯥꯔꯝꯃꯦ ꯊꯥꯔꯒ ꯑꯃꯨꯛꯀ ꯗꯤꯒ꯭ꯔꯤ ꯀꯟꯇꯤꯅ꯭ꯌꯨ ꯇꯧꯕꯗꯣ ꯑꯩꯅ ꯇꯣꯛꯈ꯭ꯔꯕꯥ
ꯑꯣ ꯑꯦ ꯅꯪꯅ ꯀꯣꯟꯐꯤꯗꯦꯟꯁ ꯂꯩꯔꯗꯤ ꯐꯖꯅ ꯄꯥꯎꯅ ꯑꯦꯛꯖꯥꯝꯗꯣ ꯍꯥꯏꯗꯤ ꯅꯪ ꯈꯛꯇꯅꯦ ꯅꯣꯏ ꯃꯥꯗꯤ ꯅꯪꯒꯤꯗꯃꯛꯇꯗꯤ ꯌꯦꯡꯁꯤꯟꯕ ꯉꯝꯒꯅꯤ ꯎꯄꯥꯏ ꯂꯩꯇꯕ ꯈꯣꯏꯅ ꯇꯧꯕ ꯋꯥꯅꯦ ꯅꯪ ꯅꯪꯅ ꯑꯦꯛꯖꯥꯝ ꯊꯥꯒꯦ ꯈꯜꯂꯗꯤ ꯅꯪꯅ ꯑꯣꯖꯥ ꯑꯣꯏꯔ ꯂꯩꯔꯗꯤ ꯅꯪꯒꯤ ꯃꯇꯝꯕꯨꯗꯤ ꯃꯥꯡꯍꯜꯂ ꯂꯩꯔ ꯗꯨꯅ ꯅꯪ ꯑꯗꯨꯝ ꯋꯥꯔꯤꯕꯨ ꯇꯨ ꯊ꯭ꯔꯤꯗꯤ ꯑꯗꯨꯝ ꯁꯥꯇ꯭ꯔꯥꯒꯤꯗꯃꯛ ꯀꯊꯣꯛꯈ꯭ꯔꯅꯤ ꯑꯗꯨꯨꯅ ꯃ ꯃꯇꯝ ꯈꯔꯗꯤ ꯑꯣꯖꯥ ꯍꯥꯏꯕꯁꯤ ꯇꯦꯁꯁꯨ ꯄꯤꯒꯅꯤ ꯅꯠꯇ꯭ꯔꯥ ꯅꯪ ꯑꯟꯁꯔꯒꯨꯝꯕ ꯑꯗꯨꯗ ꯑꯗꯨ ꯅꯪꯒꯤ ꯃꯇꯝꯕꯨꯗꯤ ꯈꯔꯕꯨꯗꯤ ꯃꯥꯡꯒꯅꯤ
ꯎꯝ ꯑꯗꯨ ꯍꯣꯏ ꯃꯇꯝ ꯃꯥꯡꯉꯁꯨ ꯑꯗꯨꯝ ꯑꯩꯁꯨ ꯀꯥꯟꯅꯕ ꯌꯥꯝ ꯐꯪꯕꯀꯣ
ꯕꯦꯁꯤꯛ ꯍꯥꯏꯕꯗꯤ ꯑꯦꯛꯖꯥꯝ ꯊꯥꯅꯤꯡꯉꯥꯏꯒꯤ ꯕꯦꯁꯤꯛ ꯅꯣꯂꯦꯠꯁ ꯌꯥꯝ ꯐꯪꯉꯦꯕ ꯑꯩꯉꯣꯟꯗ ꯑꯃꯨꯛ
ꯑꯣ ꯑꯣꯏꯗꯤ ꯑꯣꯏꯕꯅꯦ ꯍꯣꯏ
ꯎꯝ ꯑꯩ
ꯑꯩꯈꯣꯏ ꯑꯩꯈꯣꯏꯅ ꯍꯧꯖꯤꯛ ꯑꯩꯈꯣꯏꯅ ꯍꯧꯖꯤꯛ ꯂꯥꯏꯔꯤꯛ ꯍꯩꯇꯕꯁꯦ ꯑꯉꯥꯡꯒꯤ ꯈꯪꯗꯕꯤꯗ ꯆꯣꯡꯉꯒ ꯆꯣꯡꯉꯒ ꯀꯥꯈꯤꯕꯅꯦꯕ ꯑꯩꯅ ꯍꯧꯖꯤꯛ ꯌꯥꯝ ꯄꯥꯡꯉꯤꯁꯦ
ꯍꯦꯔꯥ ꯄꯪꯉꯝꯃꯣꯏꯗ ꯅꯪꯁꯨ
ꯑꯦ ꯂꯦꯚꯦꯜ ꯋꯥꯟꯗꯒꯤ ꯂꯦꯚꯦꯜ ꯐꯥꯏꯚ ꯐꯥꯏꯚꯇꯒꯤ ꯇꯦꯟ ꯑꯗꯨꯗꯤ ꯇꯦꯟ ꯆꯣꯡꯉꯕꯅꯤꯅ ꯑ ꯁꯤꯛꯁ ꯁꯚꯦꯟ ꯑꯩꯠꯇꯤ ꯖꯥꯝ ꯇꯧꯈ꯭ꯔꯕꯅꯤꯅ ꯐꯥꯏꯚꯀꯤ ꯈꯤꯇꯪ ꯈꯪꯉꯦ ꯑꯗꯨꯒ ꯇꯦꯟꯒꯤ ꯈꯤꯇꯪ ꯈꯪꯉꯦ ꯑꯗꯨꯅ ꯋꯥꯔꯦꯗꯣ ꯃꯊꯥꯡ ꯃꯈꯥꯒꯤꯗꯤ ꯑꯝꯇ ꯈꯪꯗꯕꯅꯤ
ꯎꯝ
ꯆꯨꯝꯗ꯭ꯔꯣ ꯑꯩꯅ ꯍꯥꯏꯁꯤꯁꯨ
ꯆꯨꯝꯃꯦ ꯆꯨꯝꯃꯦ ꯄꯨꯡ ꯆꯣꯡ ꯆꯣꯡ ꯆꯣꯡꯈ꯭ꯔꯗꯤ ꯌꯥꯔꯣꯏꯅꯦ ꯑꯃꯨꯛꯀ ꯍꯩꯍꯥ ꯅ꯭ꯔꯁ ꯅ꯭ꯔꯁ ꯇꯧꯔꯤꯕꯀꯣ
ꯎꯝ
ꯑꯆꯥ
ꯋꯥꯏꯗ ꯅꯨꯡꯉꯥꯏꯕ ꯊꯕꯛ ꯅꯠꯇꯦ ꯁꯥ ꯑꯩꯈꯣꯏꯒꯤ ꯁꯤ ꯊꯕꯛꯁꯦ
ꯎꯝ ꯈꯪꯗ꯭ꯔꯦꯅꯦ ꯑꯗꯣ ꯁꯣꯝꯗ ꯂꯥꯛꯂ ꯇꯧꯈ꯭ꯔꯣꯅ ꯁꯣꯝꯗ ꯅꯨꯡꯉꯥꯏꯅꯤꯅ ꯁꯣꯝꯗꯁꯨꯨ ꯅꯨꯡꯉꯥꯏ ꯃꯥꯂꯦꯗ ꯍꯣꯏ
ꯁꯦꯂꯥꯔꯤꯗꯤ ꯀꯌꯥꯒꯨꯝꯕ ꯁꯥꯕ꯭ꯔꯥ ꯈꯪꯗꯦ ꯑꯩ ꯑꯗꯨꯗꯗꯤ ꯈꯪꯅꯕ ꯃꯤ ꯂꯩꯇꯤꯌꯦ
ꯑ ꯑꯩ ꯍꯥꯏꯐꯦꯠ ꯑꯗꯨꯝ ꯍꯪꯕꯤꯒꯦ
ꯑ ꯍꯣꯏ ꯑꯗꯨꯗ ꯑꯩꯒꯤ ꯏꯆꯦꯈꯣꯏꯕꯨꯗꯤ ꯂꯩꯕꯅꯦꯕꯀꯣ ꯐꯦꯝꯂꯤ ꯑꯣꯏꯅ ꯅꯣꯏ ꯇꯥꯡꯈꯨꯜꯅꯦ ꯏꯆꯦꯅ ꯇꯥꯡꯈꯨꯜꯗ ꯌꯨꯝ ꯄꯥꯟꯕꯀꯣ
ꯑꯥ
ꯃꯣꯏꯁꯦ ꯗꯨꯀꯥꯟ ꯑꯃꯁꯨ ꯂꯩ ꯑꯗꯨꯒ ꯔꯦꯁꯇꯨꯔꯦꯟꯁꯨ ꯍꯥꯡꯕ ꯃꯥꯜꯂꯦ
ꯍꯥ
ꯈꯪꯕ꯭ꯔꯥ
ꯏꯆꯦ ꯑꯣꯏꯔꯝꯗꯅꯀꯣ
ꯈꯪꯗꯦꯀꯣ ꯑꯗꯣ ꯅꯪꯗꯤ ꯊꯪꯒꯜꯅꯦ ꯍꯥꯏꯔꯒ
ꯏꯃꯥ ꯇꯥꯡꯈꯨꯜꯅꯦ ꯏꯃꯥ ꯇꯥꯡꯈꯨꯜꯅꯦ
ꯑꯦ ꯂꯥꯁꯇ ꯑꯣꯔꯟ ꯃꯋꯥꯗꯣ ꯃꯋꯥꯒꯤ ꯃꯤꯡꯗꯣ ꯄꯤꯁ ꯀꯥꯎꯕꯅꯦ
ꯑꯦ ꯇꯨꯗꯤ ꯃꯅꯥꯗ꯭ꯔꯦ ꯃꯅꯥꯗ꯭ꯔꯦ ꯏꯆꯦꯗꯤ ꯌꯨꯝ ꯄꯥꯟꯗ꯭ꯔꯤ ꯄꯥꯟꯗ꯭ꯔꯤ ꯌꯨꯝ ꯄꯥꯟꯗ꯭ꯔꯤ
ꯑꯥ ꯑꯥ
ꯎꯝ
ꯅꯠꯇꯦ ꯏꯆꯦꯒꯤ ꯍꯁꯕꯦꯟꯒꯤ ꯃꯃꯤꯡꯅꯦ ꯍꯥꯏꯁꯦ
ꯅꯠꯇꯦ ꯅꯠꯇꯦ ꯍꯧꯖꯤꯛ ꯑꯩꯅ ꯅꯪꯅ ꯍꯣꯏ ꯗꯨꯀꯥꯟꯒ ꯀꯩꯅꯣ ꯍꯥꯡꯉꯦ ꯍꯥꯏꯕꯗꯨꯗ ꯃꯥꯟꯅꯕ꯭ꯔꯥ ꯏꯆꯦꯁꯨ ꯍꯥꯡꯕꯅꯦꯕ
ꯑꯆꯥ ꯑꯠꯆꯥ ꯃꯃꯥ ꯃꯅꯥꯔꯛꯄꯀꯣ ꯑꯩꯈꯣꯏꯒꯤꯗꯤ ꯃꯆꯥ ꯃꯔꯤ ꯂꯩꯈ꯭ꯔꯦꯍꯦ
ꯑꯣꯏ ꯑꯗꯨꯗꯤ ꯃꯥꯅ
ꯃꯆꯥ ꯃꯔꯤ ꯂꯩꯌꯦ ꯃꯣꯏꯗꯤ ꯀꯨꯏ ꯔꯦ ꯎꯝ ꯁꯤꯂꯣꯡ ꯂꯩꯕꯗꯣ ꯆꯍꯤ ꯑꯣꯜꯃꯣꯁ ꯇꯔꯥ ꯐꯥꯒꯦ ꯇꯧꯔꯝꯗꯣꯏ ꯃꯥꯜꯂꯦ ꯑꯩꯅ ꯈꯟꯕꯗ
ꯑꯣ ꯗꯨꯀꯥꯟꯒꯨꯝꯕꯗꯤ ꯍꯥꯡꯕ ꯌꯥꯝꯅꯦ ꯁꯤꯂꯣꯡꯁꯦ ꯑꯦꯛꯁꯄꯦꯟꯁꯤꯞ ꯑꯣꯏꯕꯅꯤꯅ ꯑꯗꯨꯝ ꯀꯔꯤ ꯄꯣꯠ ꯆꯩꯁꯨ ꯇꯥꯡꯉꯦꯕꯀꯣ ꯎꯝ
ꯑꯩꯈꯣꯏꯗꯤ ꯉꯝꯃꯔꯣꯏ ꯌꯥꯝ ꯐꯦꯁꯟꯁꯨ ꯀꯥꯕ ꯃꯥꯜꯂꯦ